ꯍꯂꯣ
ꯇꯥꯔꯣ
ꯇꯔ ꯐꯔꯦ ꯀꯗ ꯑꯣꯏꯅꯅ
ꯁꯨꯝ ꯂꯩꯥꯛꯦꯒ ꯅꯪꯗꯦ
ꯏꯁꯨ ꯇꯨꯝꯃ ꯂꯩ ꯂꯩ ꯂꯩꯦ
ꯑ
ꯍꯕꯣ ꯌꯦꯡꯒꯠꯇ꯭ꯔꯣ
ꯌꯦꯗꯤ ꯑꯁ
ꯈꯔꯦꯟ ꯍꯦꯟꯗꯤ ꯐꯣꯇꯣꯒꯝꯅꯤ
ꯍꯣꯏ
ꯄꯨꯡ ꯀꯌꯥꯗꯅ ꯄꯀꯂꯦ ꯌꯦꯡꯉꯅꯤꯗ ꯄꯨꯡ ꯀꯌꯥꯅ ꯀꯠꯇꯀꯂꯣ
ꯇ꯭ꯨꯋꯦꯜꯞ ꯊꯥꯔꯇꯤ
ꯑꯆꯥ ꯍꯌꯦꯡꯗꯤ ꯄꯣꯇꯣꯀꯣꯜ ꯀꯁꯄꯦꯟ ꯊ ꯅꯗꯔꯣ
ꯅꯠꯇꯦ ꯄꯨꯡ ꯃꯉꯥ ꯃꯈꯥꯏꯗꯔ ꯑꯃ ꯂꯩꯕꯅꯦ
ꯀꯃꯥꯡꯒ ꯑꯣꯏꯖꯅꯣ
ꯑꯗꯨꯗꯣ ꯑꯩ ꯀꯅꯥ ꯀꯅꯥꯅꯣ ꯀꯥꯎꯈ꯭ꯔꯦꯅꯦ
ꯄꯣꯔꯒꯒꯤ ꯁꯐꯔꯅꯤ ꯄꯨꯔꯥ
ꯍꯥꯥ
ꯄ꯭ꯔꯣꯇꯨꯒꯣꯜꯗ ꯄꯨꯔꯥ ꯁꯄꯣꯔꯠꯅꯤ ꯍꯥꯏ
ꯍꯣꯏ ꯑꯁ ꯊꯋꯥꯏꯅꯦ ꯊꯋꯥꯏ
ꯐꯣꯇꯣꯀꯣꯜꯝꯅꯤꯗꯁꯤꯄꯤꯕꯨꯗꯤ
ꯍꯣꯏ ꯄꯣꯔꯇꯨꯒꯥꯜꯗ ꯑꯗꯨꯝ ꯁꯤꯕꯅꯤꯗ ꯏꯁꯄꯦꯟꯗꯤ
ꯌꯥꯗꯕꯅꯤ
ꯍꯣꯏ ꯌꯥꯗꯕꯅꯤ
ꯀꯅꯥ ꯀꯅꯥ ꯂꯩꯅꯣ
ꯍꯧꯖꯤꯛꯔꯣ
ꯑꯝ
ꯍꯧꯖꯤꯛꯇꯤ ꯍꯣꯁꯇꯦꯜ ꯂꯩꯕ ꯈꯔ ꯂꯩꯗ
ꯑꯖꯤꯗꯤ ꯑꯝ ꯂꯗꯕꯔꯤ ꯍꯥꯏ
ꯑꯣ ꯑꯩ ꯃꯄꯥꯟꯗ ꯊꯣꯛꯂꯨꯕꯒꯤꯅꯦ ꯃꯄꯥꯟꯗ ꯀꯣꯜ ꯇꯧꯕ ꯊꯝꯃꯒ
ꯑꯁ ꯃꯔ ꯂꯥꯡꯉꯦꯕ
ꯍꯥ
ꯃꯅꯨꯡꯗꯗꯤ ꯂꯥꯡꯕ꯭ꯔꯣꯕ
ꯍꯣꯏꯃ ꯃꯅꯨꯡꯗꯗ ꯐꯦꯟ ꯃꯈꯣꯟꯅꯦ ꯑꯗꯨꯒ ꯃꯤꯅ ꯒꯦꯝꯁ ꯁꯥꯟꯅꯕ ꯈꯣꯠꯅꯦ ꯑꯝꯇ ꯇꯧꯔ ꯂꯩꯕ
ꯑꯆꯥ ꯀꯣꯏꯈꯥꯏꯁꯨ ꯐꯪꯕ꯭ꯔꯣ
ꯍꯣꯏ ꯐꯣꯏ ꯍꯣꯏ ꯍꯧꯖꯤꯛꯇꯤ ꯃꯥꯏ ꯃꯨꯠꯈ꯭ꯔꯦ
ꯑꯆꯥꯥ ꯋꯥꯐꯥꯏ ꯂꯩꯕꯩ ꯅꯨꯡꯉꯥꯏꯔꯦꯅꯦ
ꯍꯣꯏ ꯍꯟꯗꯛꯇꯤ ꯋꯥꯏꯐꯥꯏꯁꯦ ꯍꯥꯞꯇꯦꯗ ꯃꯤ ꯌꯥꯝꯗꯕꯒꯤꯀꯣ
ꯄꯩꯁꯥ ꯈꯒꯅꯪꯕ ꯑꯃꯣ
ꯍꯣꯏ ꯃꯁꯥ ꯃꯁꯥꯒꯤ ꯅꯠ ꯅꯦꯠ ꯄꯥꯏꯔꯒ ꯂꯩꯕꯅꯤ ꯍꯟꯗꯛꯇꯤ
ꯋꯥꯏ ꯐꯥꯏꯒꯤ ꯄꯩꯁꯥꯗꯤ
ꯍꯥꯥ
ꯋꯥꯏ ꯐꯥꯏꯗꯤꯦ ꯍꯥꯞꯄꯤꯗꯦ
ꯍꯣꯏ ꯍꯥꯞꯄꯤꯗ꯭ꯔꯦ
ꯀꯖꯅꯣ
ꯃꯤ ꯌꯥꯝꯗꯕꯒꯤ
ꯋꯥꯏꯐꯥꯏꯒꯤ ꯄꯩꯁꯥꯗꯨ ꯅꯣꯏꯅ ꯑꯃꯊꯄ꯭ꯔꯣꯑꯣ
ꯍꯥꯥ
ꯍꯣꯏ ꯐꯥꯏꯁꯤ ꯄꯩꯁꯥꯗꯨ ꯅꯣꯏꯅ ꯄꯨꯊꯣꯛꯄ꯭ꯔꯣ
ꯍꯣꯏ ꯄꯩꯁꯥ ꯈꯥꯏꯅꯔꯒ
ꯀꯌꯥ ꯀꯌꯥꯅꯣ
ꯐꯤꯞꯇꯤ ꯐꯤꯞꯇꯤ
ꯃꯟꯇ꯭ꯔ ꯅꯃꯤ ꯀ ꯂꯩꯦꯕꯣ
ꯍꯥꯥ
ꯌꯥꯃꯟꯗ꯭ꯔꯣꯒ ꯀꯁꯥꯏ ꯄꯩꯁꯥꯗ
ꯑꯁ ꯋꯥꯏꯐꯥꯏ ꯑꯃꯈꯛ ꯛꯇ ꯅꯠꯇꯦ ꯌꯥꯝꯕꯅꯦ ꯋꯥꯏꯐꯥꯏ ꯑꯗꯨꯒꯤꯅꯤ ꯋꯥꯣꯏꯈꯣꯏ ꯃꯤ ꯌꯥꯝ ꯣ ꯇꯔꯨꯛ ꯇꯔꯦꯠꯅꯤꯕ ꯋꯥꯏ ꯐꯥꯏꯁꯦ ꯑꯗꯨꯒꯤꯅꯤꯗ
ꯍꯣꯔꯦꯟ ꯍꯣꯔꯦꯟ ꯑꯦꯟꯕꯥꯡꯒꯤꯗꯤ ꯈꯔ ꯇꯨꯝꯗꯗꯤ ꯌꯥꯗ꯭ꯔꯔꯤꯅꯦ ꯁꯤꯁꯦ
ꯑꯁ ꯄꯨꯡ ꯕꯣꯔꯥ ꯃꯈꯥꯏꯗꯤ ꯀꯁ ꯀꯥꯏꯗꯅ
ꯑꯁ ꯑꯩꯈꯣꯏꯗꯤ ꯌꯥꯗꯦꯅꯤ ꯑꯌꯨꯛꯇ ꯑꯃꯨꯛ ꯑꯌꯨꯛꯇ ꯑꯃꯨꯛ ꯀꯧꯏꯅꯦ
ꯑꯣ ꯑꯦꯟ ꯁꯤ ꯁꯤꯒꯤꯔꯣ
ꯍꯣꯏ
ꯑꯁ ꯑꯦꯟ ꯁꯤ ꯁꯤ ꯌꯥꯎꯕꯁꯦ ꯇꯟꯗꯤ ꯇꯜꯂꯤꯍꯦ
ꯀꯧꯃꯟꯗꯅꯦ ꯄꯤꯂꯤꯅꯦꯚꯥꯏ ꯀ꯭ꯂꯥꯁ ꯇꯧꯃꯜꯗꯅꯣ ꯑ ꯇꯃꯇꯤꯗꯕ ꯋꯥꯗꯤ ꯌꯥꯕꯣꯏ ꯌꯥꯕꯣꯏꯅꯤ
ꯎꯝ
ꯌꯥꯎꯅꯤꯡꯣꯝꯁꯨꯣ
ꯁꯤ ꯁꯤꯔꯣ
ꯎꯝ
ꯑꯦꯁ ꯑꯥꯏ ꯐꯁ ꯁꯃꯁꯇꯔꯗ ꯌꯥꯎꯒꯦ ꯇꯥꯎꯅꯦ ꯑꯗꯣ ꯑꯃꯨꯛ ꯇꯥꯟꯕ
ꯎꯝ
ꯐꯣꯝ ꯂꯣꯏ ꯁꯝꯃꯤꯠ ꯇꯧꯔꯒ ꯂꯩꯔꯕꯅꯦ
ꯑꯆꯥꯣ
ꯑꯪꯀꯣ ꯂꯥꯛꯕꯣ ꯍꯥꯥ ꯍꯣꯏ
ꯀꯩꯅꯣ ꯌꯨꯝ ꯃꯥꯄꯨꯗꯨꯔꯣ
ꯍꯥꯥ
ꯌꯨꯝ ꯃꯨꯐꯨꯗ꯭ꯔꯣ
ꯎꯝ
ꯑꯆꯥ ꯍꯪꯉꯕ ꯑꯣꯏꯅ ꯍꯪꯉꯣ ꯍꯥꯏꯕꯗꯣ ꯑꯁꯤ ꯑꯗꯨ ꯌꯥꯗꯤ ꯌꯥꯔꯣꯏꯅꯤꯀꯣ
ꯍꯥꯥ
ꯌꯥꯗꯤ ꯌꯥꯔꯣꯏꯕ ꯅꯦꯛꯀꯤꯌꯣꯒꯤ ꯊꯝꯕꯤꯌꯨ ꯍꯥꯏꯕꯗꯨ
ꯎꯝ
ꯑꯍ ꯌꯥꯝ ꯃꯥꯗ ꯅꯉꯣ ꯎꯝ ꯑꯁ
ꯀꯩꯗꯧꯔꯒꯦ ꯅꯪꯗꯤ
ꯍꯄꯗꯚ
ꯍꯥꯥ
ꯑꯩꯄꯣꯏ ꯂꯩꯌꯦ ꯅꯪꯒꯤ ꯐꯝꯃ ꯂꯩꯔꯤꯔꯣ
ꯍꯥꯏꯅ ꯑ ꯆ ꯑꯔꯀ ꯂꯩ
ꯑꯠꯁ ꯅꯣꯏꯒꯤ ꯍꯩꯅꯧꯗꯨꯔꯣ
ꯎꯝ
ꯂꯩ ꯃꯅꯥꯇꯅ ꯎꯗꯔꯣ
ꯑ ꯍꯗ
ꯇꯤꯟ ꯆꯥꯔ ꯑꯅꯤꯗ ꯅꯨꯏꯗ
ꯇꯤꯟ
ꯍꯣꯏ ꯇꯤꯟ ꯇꯤꯟ
ꯇꯅꯤ ꯌꯥꯕꯗꯦꯗꯥ ꯑꯥꯎꯕꯅꯦ
ꯎꯝ ꯍꯧꯖꯤꯀꯤ ꯅꯣꯏꯒꯤ ꯀꯩꯅꯣꯗꯣ ꯂꯣꯏꯈ꯭ꯔꯕꯁꯤꯡꯗ ꯂꯣꯏ ꯊꯣꯛꯈ꯭ꯔꯕꯣ
ꯂꯣꯏ ꯊꯣꯛꯇꯦ ꯐꯣꯔ ꯌꯔꯁ ꯇꯝꯒꯗꯕꯁꯤꯡꯁꯨ ꯂꯩꯑꯦ ꯈꯔ
ꯑꯠꯆꯥꯥ ꯔꯤꯄꯤꯠ ꯅꯧ ꯐꯣꯔ ꯏꯔꯁ ꯐꯣ ꯑꯃꯨꯛ
ꯍꯥꯥ
ꯀꯔꯤ ꯄꯤꯅꯣꯕ ꯐꯣꯔ ꯌꯌꯔꯁꯦ
ꯀꯔꯤ ꯍꯥꯏꯕ꯭ꯔꯣ
ꯇꯥꯗ꯭ꯔꯣ
ꯇꯥꯏꯌꯦ ꯇꯥꯏꯌꯦ
ꯗꯤ ꯑꯦꯝꯗꯗꯤ ꯐꯣꯔ ꯌꯔꯁ ꯇꯧꯕꯁꯤ ꯋꯥꯗ꯭ꯔꯣ ꯍꯥꯏꯕ
ꯑꯁ ꯑꯗꯨꯗꯤ ꯇꯜꯂꯦ ꯍꯥꯏꯔꯦ ꯐꯣꯔ ꯌꯔꯁ ꯇꯧꯕꯗꯕꯨꯗꯤ ꯑ ꯊꯥ ꯐꯥꯏ ꯂ
ꯌꯥꯗꯦ ꯌꯥꯗꯦ ꯅꯪꯒꯤ ꯕꯦꯛꯒ꯭ꯔꯥꯎꯟ ꯣꯏꯁꯇꯣ
ꯑꯩꯁ ꯁꯝꯕꯤ ꯅꯪ ꯀꯛꯄ ꯍꯥꯏꯌꯦꯀꯣ ꯍꯥꯏ ꯍꯥꯏ ꯍ ꯇꯗ
ꯌꯥꯔꯣꯏꯌꯦ ꯕꯒ꯭ꯔꯝ ꯒꯣꯁꯇꯣ
ꯌꯥ ꯃꯉꯩ ꯑꯗꯨꯝꯕ ꯀꯂꯣ ꯁꯤꯦ ꯀꯣꯏꯍꯤ ꯃꯅꯨꯡꯝꯗꯥꯥꯡꯁꯤꯅ ꯈꯣꯏꯍꯤꯤ ꯃꯅꯝ ꯅꯝ꯭ꯔꯣ
ꯀꯔꯤꯔꯣ ꯑꯁ ꯇꯂꯜꯂꯤꯗ
ꯇꯟꯃ
ꯑꯁ ꯌꯥꯔꯣꯏꯅꯦ ꯕꯤꯒ꯭ꯔꯝꯒꯣꯏꯁꯦ ꯄꯣꯏꯟꯁꯦ ꯑꯝ
ꯅꯤ ꯇ ꯀꯣꯡ ꯌꯦ
ꯑ ꯍꯣ
ꯇꯥꯏꯌꯦꯦ ꯇꯥꯏꯌꯦ
ꯄꯣꯏꯟ ꯌꯥꯝꯔ ꯕꯒꯝꯕꯁꯦ
ꯍꯥꯥ
ꯄꯣꯏ ꯌꯥꯝꯝꯔꯣꯏꯣ
ꯍꯣꯏ ꯑꯁ ꯍꯧꯖꯤꯛ ꯀꯩꯅꯣ ꯂꯥꯛꯄꯒꯤꯅꯤ ꯍꯣꯁꯇꯦꯜꯗ ꯍꯜꯂꯥꯛꯄ ꯄꯣꯠ ꯏꯃꯥꯟꯅꯕ ꯑꯃ
ꯎꯝ
ꯑꯗꯨꯗ
ꯅꯪꯗꯤꯜ ꯂꯨꯔꯕꯣ
ꯂꯣꯏꯔꯦ ꯍ
ꯑꯗꯨ ꯀꯩꯒꯤꯅꯣ ꯑꯃꯨꯛ ꯇꯧꯋꯗꯣꯏ
ꯁꯝ ꯇꯧꯒꯗꯝꯕꯅꯦ ꯀꯣ ꯔꯤꯁꯤꯞ ꯇꯧꯒꯗꯝꯕꯅꯦ ꯔꯤꯁꯤꯞ ꯀꯗꯤꯃꯤꯉꯣꯅ ꯇꯎ ꯑꯩ ꯌꯥꯗ꯭ꯔꯦ
ꯎꯝ ꯍꯝ ꯑꯁ ꯑꯩ ꯃꯥꯡꯕ ꯃꯉꯥꯃꯨꯛ ꯍꯦꯜꯂꯝꯃꯅꯤ ꯈꯪꯗꯕꯩꯔꯣ
ꯑꯣ
ꯁꯠ ꯁꯠ ꯀꯅꯣ ꯇꯧꯈꯤꯕ ꯑꯗꯨꯒ ꯃꯔꯛ ꯃꯔꯛꯇ ꯁꯔꯚꯔꯗꯨ ꯕꯤꯔꯥꯂꯅꯤ
ꯔꯂꯦ
ꯍꯣꯏ ꯑꯩ ꯑꯒꯥꯥꯡ ꯑꯃꯕꯝꯕꯁꯥꯦ ꯇꯥꯗꯕꯨꯝꯕꯔꯥ
ꯑꯣ
ꯅꯪꯒꯗꯤ ꯁꯤꯒ ꯑꯍꯨꯝꯔꯛ ꯁꯨꯔꯣꯀꯣ
ꯑꯩꯈꯣꯏꯅꯤ ꯇꯧꯕ꯭ꯔꯣ
ꯍꯣꯏ
ꯍꯣꯏ ꯑꯍꯨꯝ ꯑꯣꯏꯔꯝꯒꯅꯤ ꯑꯍꯨꯝꯅꯦ
ꯌꯥꯔꯤꯗꯕꯣ ꯃ ꯃꯟꯉꯦ
ꯍꯥꯏꯗꯤ ꯅꯨꯃꯤꯠ ꯑꯃꯗꯀꯣ ꯃꯤ ꯑꯃꯗ ꯐꯣꯔ ꯐꯣꯔ ꯇꯧꯒꯗꯕ
ꯑꯆꯥ
ꯑꯗꯨ ꯍꯌꯦꯡꯁꯨ ꯑꯃꯨꯛ ꯑꯩꯈꯣꯏ ꯑꯦꯅꯤ ꯐꯣꯔ ꯇꯥꯏꯝꯁ ꯑꯗꯨꯝ ꯇꯧꯕꯄ ꯌꯥꯕꯅꯤ
ꯁꯗꯤ ꯌꯥꯝ ꯅꯪꯉꯤꯗ
ꯎꯝ ꯑꯗꯨ ꯇꯣꯏꯅ ꯇꯣꯏꯅ ꯇꯧꯕ ꯃꯤꯗꯣ ꯑꯗꯨꯝ ꯇꯧꯔꯗꯤ ꯄꯣꯏꯟꯁꯨ ꯀꯩꯅꯣ ꯇꯧꯕꯀꯣ
ꯌꯥꯗꯕꯅꯦꯉꯣ
ꯑꯗꯨꯅꯅꯦ ꯑꯩꯅ ꯅꯪꯉꯣꯟꯗ ꯍꯩꯔꯤꯗꯣ ꯑꯩꯉꯣꯟꯗ ꯇꯧꯕ ꯂꯣꯏꯔꯗꯤ ꯃꯤ ꯑꯇꯣꯞꯄꯗ ꯇꯧꯔꯣ
ꯎꯝ
ꯁꯨꯃꯥꯏꯅ ꯇꯧꯕꯅꯤꯅ
ꯂꯃꯥꯏꯅ ꯇꯧꯗꯣꯏ ꯌꯥꯏꯅꯦ ꯑꯃꯨꯛ
ꯍꯣꯏ
ꯑꯗꯨꯗꯤ ꯉꯁꯤ ꯉꯁꯤꯒꯤ ꯅꯉꯣꯟꯗ ꯑꯅꯤ ꯑꯅꯤꯗ ꯑꯣꯏꯔꯕꯅꯤꯗ
ꯍꯣꯏ ꯉꯁꯤꯗꯤ ꯑꯅꯤ ꯑꯣꯏꯔꯝꯒꯅꯤ
ꯍ ꯉꯁꯥꯏ ꯃꯤ ꯑꯃꯒꯤꯗꯤ ꯀꯨꯟꯊ꯭ꯔꯥ ꯌꯧꯋꯦ ꯑꯩꯒ ꯑꯩꯒ ꯃꯤ ꯑꯃ ꯇꯧꯕ
ꯑꯣ
ꯊꯥꯇ ꯊꯥꯔ ꯃꯤꯁꯅ ꯑꯩꯗ ꯄꯦꯟꯈ꯭ꯔꯕ ꯑꯩ ꯊꯝꯈ꯭ꯔꯕꯅꯤ
ꯑꯣ
ꯄꯣꯏꯟ ꯐꯟꯗ꯭ꯔ ꯃꯥ ꯂꯩꯒꯗꯣ
ꯎꯝ ꯊꯥꯔꯇꯤ ꯃꯤꯅꯤꯠꯁ ꯇꯧꯕ
ꯍꯣꯏ
ꯀꯩꯒꯤꯔꯣꯅꯤ
ꯑꯁ ꯑꯗꯨꯒꯤ ꯊꯝꯈꯤꯕꯅꯦꯕ ꯅꯪ ꯏꯚꯤꯅꯤꯡꯗꯤ ꯀꯩꯅꯣ ꯇꯤ ꯕ꯭ꯔꯦꯛꯀꯨꯝꯕꯗꯤ ꯂꯩꯇ꯭ꯔꯣ
ꯍꯥꯥ
ꯇꯤ ꯕ꯭ꯔꯦꯛꯀꯨꯝꯕꯗꯤ ꯄꯤꯗ꯭ꯔꯣ
ꯇꯦꯞ ꯀꯔꯤ ꯍꯥꯏꯕ꯭ꯔꯣ
ꯇꯤꯕ꯭ꯔꯦꯛꯦꯛ
ꯄꯤꯕ꯭ꯔꯦ ꯄꯤꯗꯦꯗ ꯀꯥꯏꯗ ꯇꯤꯕ꯭ꯔꯦꯛꯅꯣꯗ
ꯆꯥꯡꯅꯅꯥ ꯑꯗꯨꯝꯅꯣꯏꯖꯕ
ꯎꯝ ꯃꯣꯔꯅꯤꯡꯒ ꯅꯨꯡꯗꯥꯡꯗ ꯑꯗꯨꯝ ꯆꯥꯛ ꯄꯤꯕꯗꯣ ꯑꯗꯨꯅꯤ
ꯑꯗꯨꯅꯤꯇꯪꯅꯦꯕ
ꯎꯝ
ꯋꯥꯇꯦ ꯋꯥꯠꯂꯝꯃꯣꯏꯗ ꯐꯖꯅ ꯄꯤꯔꯕꯝꯅꯤꯗ
ꯐꯖꯅ ꯄꯤꯌꯦ
ꯑꯁ ꯑꯗꯨꯗ ꯆꯪꯉꯗꯤ ꯈꯔꯗꯤ ꯆꯥꯗꯣꯏ ꯃꯥꯜꯂꯦ ꯑꯩꯁꯨ
ꯈꯟ꯭ꯔꯔꯤꯗꯂꯒ ꯇꯁ ꯇꯧꯔꯣ
ꯍꯥꯏꯗꯤ ꯄꯨꯟꯅ ꯆꯥꯃꯤꯟꯅꯕꯅꯤꯅꯀꯣ
ꯍꯣꯏ
ꯍꯥꯎꯔꯅꯤꯗ ꯑꯗꯨꯝ
ꯍꯣꯏ ꯎꯝ ꯑꯗꯨꯝ ꯍꯥꯎꯔꯗꯤ ꯍꯥꯎꯔꯅꯤ
ꯑꯩꯗꯤ ꯌꯨꯝꯗꯨꯗꯤ ꯃꯤ ꯑꯃꯅꯤ ꯑꯅꯤꯗꯧꯅꯤꯅ
ꯎꯝ
ꯑꯗꯨꯗꯗꯤ ꯑꯩꯉꯣꯟꯅ ꯄꯨꯂꯞ ꯆꯥꯃꯤꯟꯅꯔꯗꯤ ꯑꯁ ꯐꯐꯠ ꯆꯥꯈꯤꯅꯤꯍꯦ
ꯍꯣꯏ ꯑꯩꯗꯤ ꯆꯥꯛ ꯌꯥꯝꯅ ꯆꯥꯕ ꯉꯝꯗꯦ